ꯑ ꯇꯥꯏꯌꯦ ꯑꯗꯣ ꯍꯜꯂꯣ ꯇꯥꯗꯕ꯭ꯔꯣ
ꯍꯂꯣ
ꯑꯥ ꯍꯜꯂꯣ
ꯑ ꯇꯥꯔꯦ ꯇꯥꯔꯦ
ꯅꯪꯒꯤ ꯅꯪ ꯈꯣꯟꯖ ꯌꯥꯎꯗꯣ ꯭ꯔ ꯭ꯔꯦꯡ ꯇꯧꯅꯦ
ꯆꯤꯁꯨꯔꯣ
ꯑꯣ
ꯍꯣꯏ ꯐꯖꯅ ꯕ꯭ꯔꯦꯡ ꯕ꯭ꯔꯦꯡ ꯇꯧꯈ꯭ꯔꯦ
ꯑ
ꯍꯥ ꯐꯝꯃꯤꯌꯦ ꯍꯧꯖꯤꯛ ꯍꯧꯖꯤꯛꯇ ꯆꯊꯣꯛ ꯆꯄ ꯂꯣꯏꯔꯒ ꯑꯁ ꯅꯨꯡꯉꯥꯏ ꯇꯩ ꯑ ꯁꯥꯦ ꯈꯦꯂꯤꯅ ꯍꯥꯥ
ꯑ
ꯀꯔꯤꯌꯥ ꯋꯥ
ꯑꯌꯨꯛꯛꯇꯤꯔꯣ ꯍꯧꯖꯤꯛ ꯆꯥꯔꯤꯁꯦ
ꯍꯣꯏ
ꯑꯁ ꯊꯦꯡꯀꯣ
ꯑꯩꯉꯦ ꯁꯥꯕꯒꯤ ꯌꯥꯗꯦ ꯃꯩ ꯑꯃꯨꯛ ꯃꯨ
ꯎꯝ ꯇꯔꯝ ꯁꯌꯦ ꯁꯌꯦ ꯍꯥꯄ ꯁꯤꯔꯤ ꯅꯨꯡꯁꯥꯗꯤ ꯊꯣꯛꯇꯕ ꯅꯨꯡꯁꯥꯕꯨꯗꯤ ꯌꯥꯝ ꯁꯥꯕ ꯇꯕꯣ